ꯑꯣ
ꯀꯩꯅꯣ ꯅꯪꯒꯤ ꯅꯝꯕꯔ ꯑꯅꯤ ꯇꯣꯉꯥꯟ ꯇꯣꯉꯥꯟꯅ ꯃꯤꯡ ꯆꯞ ꯃꯥꯟꯅ ꯂꯩꯔꯤꯗꯤ
ꯑꯣ ꯀꯩꯕ
ꯅꯝꯕꯔ ꯇꯣꯉꯥꯟ ꯇꯣꯉꯥꯟ ꯃꯤꯡꯆꯞ ꯃꯅꯥ ꯂꯩꯕꯗꯤ
ꯈꯪꯗꯦꯍꯦ ꯑꯗꯨꯗꯤ
ꯑꯣꯀꯦ ꯆꯥꯛ ꯆꯔꯕꯣ
ꯎꯝ ꯆꯥꯎꯔꯦ ꯅꯪꯗꯤ
ꯆꯥꯈ꯭ꯔꯦ ꯑꯩꯁꯨ
ꯑꯁ ꯅꯪꯒꯤ ꯄꯥꯎ ꯖꯠ ꯖꯠ ꯇꯥꯢꯗ ꯇꯜꯂꯦꯗ
ꯀꯩꯅꯣ ꯄꯥꯎ ꯖꯥꯠ ꯖꯥꯠ ꯇꯥꯢ ꯍꯥꯏꯕꯗꯤ ꯀꯩꯅꯣ
ꯎꯝ ꯅꯃꯥꯟꯅꯕꯁꯤꯡꯗꯤ ꯄꯥꯎ ꯖꯠ ꯖꯠ ꯇꯥꯏ ꯅꯪ ꯅꯨꯄꯤ ꯌꯥꯝ ꯈꯥꯏ ꯍꯥꯏꯌꯦ
ꯆ ꯀꯅꯥꯕꯁꯨ ꯈꯥꯏꯁꯨ ꯈꯥꯏꯗꯦ ꯃꯤ ꯀꯣꯜ ꯇꯧꯕ ꯃꯇꯝ ꯁꯪꯗ꯭ꯔꯒ
ꯃꯤ ꯁꯤꯅꯥꯔꯦ ꯑꯁꯤ ꯅꯨꯄꯥꯗꯨ ꯅꯨꯄꯤ ꯌꯥꯝ ꯈꯥꯏꯌꯦꯅ
ꯍꯥꯏꯔꯝꯅꯤ ꯍꯥꯏ ꯍꯥꯏꯖꯤꯟꯅꯕ ꯇꯧꯒꯅꯣ ꯀꯅꯥꯕꯨ ꯈꯥꯏꯕ꯭ꯔꯣꯅꯦ
ꯍꯥꯏꯖꯤꯟꯅꯇꯦ ꯍꯥꯏꯔꯛꯄꯅꯦ
ꯑꯩꯅ ꯅꯨꯄꯤ ꯑꯩꯅ ꯅꯨꯄꯤ ꯋꯥꯔꯤ ꯁꯥꯕꯗꯀꯣ ꯅꯪꯅꯦ ꯑꯥ ꯅꯅꯥꯎ ꯅꯨꯄꯤ ꯍꯥꯏꯕ꯭ꯔꯥ ꯑꯃꯥꯗꯨ ꯈꯛ ꯀꯥꯎꯈ꯭ꯔꯦ ꯑꯗꯨꯗꯨ ꯃ ꯃꯔꯛ ꯁꯥꯏꯌꯦ ꯑꯗꯨꯒ ꯅꯪꯒꯤ ꯃꯔꯨꯞ ꯅꯨꯄꯤ ꯍꯥꯏꯕ꯭ꯔꯥ ꯅꯅꯥꯎ ꯅꯨꯄꯤ ꯍꯥꯏꯕ꯭ꯔꯗꯣ ꯑꯃꯥꯗꯣ
ꯃꯔꯨꯞ ꯅꯨꯄꯤ ꯉꯁꯥꯏ ꯇꯧꯕꯗꯨꯔꯣ
ꯍꯣꯢ
ꯎꯝ
ꯑꯗꯨꯒ
ꯍꯥ
ꯎ ꯀꯩꯅꯣ ꯄꯟꯖꯥꯕꯇ ꯂꯩꯕ ꯑꯅꯤ ꯁꯥꯏ ꯗꯦꯜꯂꯤꯗ ꯄꯟꯖꯥꯕꯇ ꯂꯩꯕ ꯑꯃ ꯑꯃ ꯑꯗꯨ ꯈꯛꯇꯅꯦ ꯑꯗꯨꯒ ꯃꯤꯡ ꯈꯪꯗꯕ ꯑꯃꯥꯁꯨ ꯋꯥꯔꯤ ꯁꯥꯟꯅꯩ
ꯢꯁ ꯊꯖꯗ꯭ꯔꯦꯗ ꯀꯣ
ꯅꯨꯄꯥꯗꯤ ꯖꯣꯀꯔ ꯕꯣꯏ ꯑꯗꯨꯒ ꯑꯃ ꯑꯩꯅ ꯍꯥꯏꯕꯗꯣ ꯑꯗꯨꯒ ꯑꯩꯈꯣꯏ ꯃꯔꯨꯞ ꯑꯅꯤ ꯂꯩ ꯀꯩꯅꯣ ꯁꯥꯅꯤꯡꯉꯥꯏ ꯃꯌꯥꯝ ꯂꯩ ꯀꯩꯅꯣ ꯍꯣꯏ ꯅꯨꯄꯤ ꯁꯥꯗ꯭ꯔꯁꯨ ꯀꯅꯥꯅ ꯀꯔꯤ ꯍꯥꯏꯔꯛꯄ꯭ꯔꯣ
ꯄ ꯀꯤꯕ꯭ꯔꯣ ꯇ
ꯀꯔꯤ ꯀꯤꯒꯦꯔꯣ ꯅꯪ ꯇꯁꯦꯡꯅ ꯍꯥꯏꯕꯤꯔꯒ ꯅꯪꯅꯅꯦ ꯋꯥꯔꯤ ꯁꯥꯔꯤꯁꯦ
ꯎꯍꯦ ꯃꯤ ꯃꯤꯅ ꯍꯥꯏꯔꯛꯄꯅꯤꯗ ꯑꯩꯗꯣ ꯉꯁꯥꯏ ꯎꯝ ꯅꯪꯅ ꯑꯩꯉꯣꯟꯗ ꯊꯥꯔꯛꯑꯦꯗꯅ ꯅꯃꯥꯟꯅꯕꯅꯦ ꯍꯥꯏꯔꯒ
ꯑꯥ
ꯎꯝ ꯑꯗꯨꯗꯣ ꯑꯩꯅ ꯇꯧꯗꯦꯕꯀꯣ ꯑꯗꯨ ꯉꯁꯤ ꯍꯣꯏ ꯍꯥ
ꯀꯔꯝꯕꯅꯣ
ꯑꯁ ꯎꯝ ꯀꯩꯅꯣ ꯅꯠꯇꯕ ꯑꯃꯗꯣ ꯑꯅꯤꯅ ꯊꯥꯔꯛꯄꯅꯤꯗꯅ ꯑꯃꯗꯨ ꯖꯣꯀꯔꯕꯣꯏ ꯑꯃꯒ ꯑꯃꯗꯨꯒ ꯅꯪ ꯊꯥꯔꯛꯄꯗꯣ
ꯑꯥ
ꯎꯝ ꯑꯗꯨ ꯅꯨꯄꯥꯗꯣ ꯉꯁꯤ ꯋꯥꯔꯤ ꯁꯥꯕ ꯐꯪꯕꯩ ꯋꯥꯅꯦ
ꯑꯗꯨꯒ
ꯎꯝ ꯅꯪ ꯍꯥꯏꯗꯤ ꯃꯥꯅ ꯐꯣꯟ ꯍꯦꯛ ꯄꯥꯏꯈꯠꯄꯗꯒꯤ ꯐꯥꯔꯁꯇ ꯃꯥ ꯋꯥꯆꯦꯞꯇ ꯇꯧꯔꯛꯄꯅꯦꯕꯀꯣ ꯋꯥ ꯆꯦꯞꯇ
ꯑꯥ
ꯑꯗꯨ ꯇꯔ ꯀꯣꯜ ꯇꯥꯔꯛꯀꯦ ꯍꯥꯏꯔꯒ ꯐꯣꯟꯗꯣ ꯊꯝꯈ꯭ꯔꯦꯕꯀꯣ ꯑꯗꯨ ꯃꯇꯨꯡꯗ ꯀꯩꯅꯣꯗ ꯇꯧꯁꯦ ꯍꯥꯏꯔꯒ ꯀꯣꯜ ꯇꯧꯔꯛꯄꯅꯦꯕ ꯑꯗꯣ ꯅꯪꯒꯤ ꯃꯈꯣꯟ ꯌꯥꯝ ꯃꯥꯟꯕ ꯑꯩꯗꯤ ꯅꯪꯔ ꯀꯣꯅ ꯈꯜꯂꯦ ꯈꯪꯕ꯭ꯔ ꯄ꯭ꯔꯁꯇ
ꯏꯁ
ꯅꯪ ꯌꯥꯝ ꯃꯥꯟꯕ ꯋꯥꯅꯦ ꯑꯗꯣ ꯃꯥꯁꯨꯀꯣ ꯑꯠꯁꯥ ꯑꯠꯁꯥ ꯇꯧꯋꯦ ꯍꯕꯠ ꯅꯃꯥꯟꯅꯕꯅꯦ
ꯏꯃꯥꯟꯅꯕꯅꯤꯗ ꯑꯣ ꯑꯩꯈꯣꯏꯅ ꯋꯥꯔꯤ ꯁꯥꯟꯅꯕꯗꯤ ꯑꯗꯨꯝ ꯖꯒꯥ ꯑꯃꯗꯅꯤꯅ ꯋꯥꯔꯤ ꯁꯉꯥꯡꯗꯨꯗꯤ ꯑꯗꯨꯝ ꯃꯥꯟꯅꯒꯅꯤ
ꯑꯠꯆꯥꯥ ꯑꯠꯆꯥꯥ ꯍꯥꯏꯚꯥꯏꯀꯣ ꯅꯪ ꯌꯥꯝ ꯃꯥꯜꯂꯣ ꯑꯗꯨꯕꯥꯅꯤꯁꯨ ꯋꯥꯔꯤ ꯑꯗꯨꯝ ꯁꯥꯔꯦ ꯑꯗꯨꯒ ꯂꯥꯁꯇꯗꯤ
ꯁꯛ ꯁꯛꯇꯤ ꯄꯨꯔꯥ ꯑꯣꯄꯣꯖꯤꯠꯅꯤꯍꯦꯕꯥꯅꯤꯗꯤ ꯃꯈꯣꯟꯗꯤ ꯈꯪꯗ꯭ꯔꯦꯀꯣ ꯃꯈꯣꯟꯗꯤ ꯅꯣꯏꯅ ꯐꯔꯁ ꯇꯥꯕ ꯑꯩꯈꯣꯏꯅ ꯈꯪꯒꯅꯤ
ꯑꯥ ꯁꯛꯇꯤ ꯈꯪꯗ꯭ꯔꯦ ꯑꯗꯨꯕꯨꯗꯤ ꯑꯩꯁꯨ
ꯃꯥꯒꯤ ꯃꯈꯣꯟꯗꯤꯄꯤꯒꯦꯗ ꯑꯩ ꯌꯦꯡꯉꯗꯤ
ꯑꯩꯅ ꯑꯗꯨꯒꯨꯝꯕ ꯍꯥꯏꯗꯦ ꯋꯥꯔꯤ ꯁꯥꯕ ꯐꯪꯉꯦ ꯍꯥꯏꯕꯅꯦ ꯑꯩ ꯊꯤꯕ ꯐꯖꯕ ꯑꯃꯐꯥꯎ ꯍꯥꯏꯗꯦ
ꯃꯈꫭꯟꯗꯣ ꯃꯥꯒꯤꯗꯣ ꯆꯥꯎꯗꯦꯕ
ꯆꯥꯎ ꯆꯞꯃꯥꯟ ꯑꯗꯨ꯭ꯔꯣ ꯅꯪꯒ ꯃꯅꯩꯗ
ꯑꯩꯒꯤ ꯃꯀꯣꯟꯗꯤ ꯑꯗꯨꯝ ꯆꯥꯎꯗ꯭ꯔꯁꯨ ꯕꯦꯁ ꯌꯥꯎꯋꯤꯗꯅ ꯃꯥꯒꯤꯗꯤ ꯕꯦꯁ ꯌꯥꯎꯗꯕꯅꯤ
ꯈꯔ ꯈꯛꯇꯤ ꯃꯥꯜꯂꯦꯕꯀꯣ ꯑꯗꯨ ꯃꯥꯒꯤ ꯃꯤꯡꯗꯣ ꯅꯣꯏꯒꯤ ꯀꯩꯅꯣ ꯊꯣꯛꯑꯦꯕ ꯑꯗꯨꯗꯤ ꯈꯪꯕꯅꯦꯕ ꯈꯔ ꯅꯪꯒ ꯑꯗꯨꯝ ꯅꯪꯕꯨ ꯈꯪꯕ꯭ꯔꯥ ꯍꯥꯏꯅ ꯑꯩꯅ ꯍꯪꯕꯅꯦꯕꯀꯣ ꯑꯗꯨꯒ ꯅꯪꯒ ꯃꯔꯨꯞ ꯑꯣꯏꯌꯦꯅ ꯍꯥꯏꯌꯦ ꯑꯗ ꯋꯥꯔꯤ ꯁꯥꯟꯅꯩꯌꯦ ꯑꯗꯣ
ꯑꯩꯅꯤ ꯍꯥꯏꯕ ꯀꯃꯥꯏꯅ ꯇꯛꯄ
ꯑ ꯑꯩꯅ ꯎ ꯀꯩꯅꯣ ꯋꯥꯆꯦꯞꯇ ꯊꯥꯕꯅꯤꯗ ꯅꯣꯏ ꯈꯨꯟꯒꯤ ꯑꯃ ꯅꯝ ꯑꯃ ꯑꯩ ꯐꯥꯔꯁꯇ ꯀꯃꯥꯏꯅ ꯈꯪꯕ꯭ꯔꯥ ꯍꯥꯏꯔꯒ ꯑꯩꯅ ꯋꯥꯆꯦꯞꯇ ꯃꯥꯒꯤ ꯀꯩꯅꯣꯗ ꯆꯪꯕꯀꯥꯟꯗ ꯃꯤꯡꯗꯣ ꯅꯪꯅ ꯑꯩꯉꯣꯟꯗ ꯊꯥꯔꯛꯄꯗꯣ ꯑꯗꯨ ꯃꯤꯡ ꯂꯩꯔꯝꯕ ꯑꯗꯨꯗꯒꯤ ꯅꯃꯥꯟꯅꯕꯅꯦꯅ ꯈꯪꯈ꯭ꯔꯕ
ꯑꯆꯥꯥ
ꯑꯗꯨꯗꯤ ꯍꯪꯕ ꯀꯥꯟꯗ ꯅꯪꯁꯦ ꯃꯃꯥꯟꯅꯕꯅꯦ ꯑꯗꯨ ꯑꯗꯨꯝ ꯍꯥꯏꯔꯒ ꯀꯣ ꯋꯥꯔꯤ ꯁꯥꯕ ꯂꯣꯏꯔꯦ ꯑꯃꯨꯛꯀ ꯅꯣꯔꯃꯦꯜꯗ ꯇꯧꯔꯛꯑꯦ ꯋꯥꯆꯦꯞꯇ
ꯑꯆꯥ
ꯑꯗꯨꯒ ꯀꯔꯤꯅꯣ ꯑꯃ ꯍꯥꯏꯕꯗꯣ ꯀꯩꯅꯣ ꯃꯥꯅ ꯍꯥꯏꯕꯗꯣ ꯑꯣ ꯑꯗꯨꯝ ꯑ ꯃꯤꯅ ꯋꯥꯔꯤ ꯂꯣꯏꯗ꯭ꯔꯤꯉꯩꯗ ꯃꯤ ꯁꯤꯠꯇꯕ
ꯍꯥꯥ
ꯋꯥꯔꯤ ꯂꯣꯏꯗ꯭ꯔꯤꯉꯩꯗ ꯅꯪ ꯀꯔꯤ ꯄꯉꯥ ꯉꯥꯡꯕ꯭ꯔꯥ ꯑꯩꯉꯣꯟꯗ
ꯇꯧꯔꯦ ꯍꯣꯔꯦꯟ ꯀꯛꯑꯗꯤ ꯈꯪꯉꯅꯤꯀꯣ
ꯋꯥꯔꯤ ꯁꯥꯁꯦ ꯇꯧꯋꯦ ꯍꯥꯏꯔꯦ ꯅꯣꯔꯃꯦꯜꯗ ꯀꯣꯜ ꯇꯧꯔꯛꯑꯦ ꯅꯣꯔꯃꯦꯜꯗ ꯀꯣꯜ ꯇꯧꯔꯛꯄꯒꯤ ꯃꯔꯝꯗꯣ ꯍꯥꯏꯗꯤ ꯑꯩꯅ ꯐꯥꯒꯤ ꯇꯧꯔ ꯅꯪꯗꯣ ꯅꯨꯄꯤ ꯊꯤꯔꯝꯃꯅꯤꯅ ꯍꯥꯏꯕꯤꯕ ꯑꯗꯨꯒꯤ ꯃꯔꯝꯗꯣ ꯃꯥꯗꯣ ꯑꯃꯨꯛꯀ ꯍꯥꯏꯒꯦ ꯍꯥꯏꯔꯀꯣ ꯇꯧꯔꯛꯄꯅꯦꯕ ꯑꯩꯉꯣꯟꯗ
ꯑꯆꯥ
ꯑꯗꯨ ꯅꯨꯄꯤ ꯊꯤꯗ꯭ꯔꯤꯕꯅꯦ ꯑꯗꯨꯒ ꯑꯗꯨꯗ ꯉꯥꯛꯇ ꯍꯥꯏꯕꯅꯦ ꯑꯗꯨꯒ ꯑꯗꯨꯝ ꯐꯣꯟ ꯇꯝꯈ꯭ꯔꯦ ꯈꯔ ꯍꯥꯏꯔꯒ ꯃꯥ ꯑꯗꯨꯝ ꯆꯍꯤꯒꯨꯝꯕꯗꯣ ꯍꯥꯏꯅꯩꯕꯀꯣ ꯃꯥꯅ ꯑꯩꯒꯤ ꯆꯍꯤꯗꯣ ꯍꯪꯕ ꯑꯗꯨ ꯆꯍꯤ ꯍꯥꯏꯔꯒ ꯑꯩꯁꯨ ꯆꯥꯛ ꯆꯥꯒꯗꯕ ꯃꯇꯝꯗꯣ ꯌꯧꯕꯒꯤ ꯑꯗꯨꯝ ꯐꯣꯟ ꯊꯝꯕꯤꯈ꯭ꯔꯦ ꯑꯗꯨꯒ ꯂꯣꯏꯔꯦ
ꯃꯤꯕꯨ ꯋꯥꯔꯤ ꯁꯥꯥꯟꯅꯔꯒ ꯅꯪꯅ ꯑꯩꯒꯤ ꯈꯛꯇ ꯍꯥꯡꯍꯜꯂꯦ ꯖꯣꯀꯔꯄꯣꯏꯕꯨ ꯋꯥꯔꯤ ꯁꯥꯗꯒ ꯑꯩꯒ ꯍꯥꯡꯍꯜꯂꯛ ꯍꯥꯏꯌꯦ
ꯀꯔꯤ ꯃꯥꯁꯨ ꯃꯥꯁꯨ ꯆꯞ ꯃꯥꯟꯅꯩꯌꯦ ꯃꯥꯁꯨ ꯑꯗꯨꯝ ꯆꯞ ꯍꯥꯏꯕꯅꯦ ꯅꯕꯥꯅꯤꯁꯨꯅꯦ ꯁꯤ ꯅꯪꯒꯤ ꯖꯣꯀꯔ ꯕꯣꯏꯗꯨꯁꯨ ꯀꯔꯤ ꯑꯩꯗꯣ ꯅꯪꯉꯣꯟꯗ ꯏꯪꯒꯤꯠ ꯌꯥꯝ ꯄꯤꯌꯦꯒ ꯍꯥꯏꯅꯦ ꯎꯁꯤꯠꯇꯕ ꯅꯪꯅ
ꯑꯁꯥ ꯑꯩꯅ
ꯑꯥ
ꯑꯩꯅ ꯀꯥꯏꯗꯒꯤ ꯍꯥꯏꯕ꯭ꯔꯣ ꯅꯪ ꯅꯕꯥꯅꯤ ꯀꯣꯏꯅꯤꯡꯉꯗꯤ ꯀꯣꯏꯌꯣ ꯍꯥꯏꯕꯅꯦ
ꯑꯩꯆꯥ ꯃꯤ ꯎꯁꯤꯠꯇꯕ ꯖꯥꯡꯗꯣ
ꯋꯥꯔꯤꯗꯤ ꯁꯥꯟꯅꯥꯏ ꯍꯥꯏꯗꯅ ꯑꯗꯨ ꯀꯔꯤ ꯇꯣꯛꯄ ꯍꯥꯏꯒꯅꯤ ꯅꯣꯏꯁꯤ ꯃꯤ ꯀꯣꯜ ꯀꯣꯜ ꯇꯧꯕꯁꯦ ꯃꯤꯒꯤ ꯑꯗꯨꯝ ꯍꯥꯏꯅ ꯂꯩ ꯃꯥꯜꯂꯦꯗ
ꯍꯩꯅꯗꯦꯍꯦ ꯅꯪꯁꯨ ꯀꯔꯤꯔꯣꯍꯦ
ꯇꯧ ꯇꯧ
ꯑꯉꯛꯄꯅꯤ ꯅꯪꯒꯤ ꯋꯥ ꯈꯜꯗꯣ ꯑꯩꯅ ꯍꯪ ꯅꯪꯉꯣꯟ ꯉꯁꯥꯏ ꯅꯪꯒꯤ ꯅꯃꯥꯟꯅꯕꯗꯨꯁꯨ ꯍꯥꯏꯗꯤ ꯅꯪꯅ ꯅꯝꯕꯔ ꯊꯥꯔꯛꯄꯗꯣ ꯑꯗꯨꯃꯥꯏꯅ ꯍꯥꯟꯅ ꯊꯥꯔꯛꯑꯝꯃꯦ ꯑꯩꯗꯣ ꯋꯥꯔꯤ ꯁꯥꯗꯦ ꯑꯗꯨꯒ ꯉꯁꯤꯅꯦ ꯃꯥꯏ ꯋꯥꯔꯤ ꯁꯥꯕ ꯐꯪꯉꯦ ꯁꯨꯃꯥꯏꯅ ꯍꯥꯏꯕ ꯉꯥꯛꯅꯦ ꯑꯩ ꯁꯥꯎꯔꯛꯀꯅꯤꯀꯣ ꯐꯒꯤ ꯐꯒꯤꯗꯒꯤ
ꯑꯩꯅ ꯁꯥꯎꯗ꯭ꯔꯥ ꯅꯪꯅ ꯁꯥꯎꯒꯔꯣ
ꯑꯗꯣ ꯑꯩꯅ ꯐꯠꯇꯕ ꯍꯥꯏꯗꯦꯗꯅ ꯃꯣꯏꯉꯣꯟꯗ
ꯍꯥꯏꯗꯦ ꯍꯥꯏꯗꯦ ꯍꯣꯏꯗ ꯑꯩꯗꯤ ꯀꯩꯁꯨ ꯍꯪꯗꯦꯗꯅ ꯃꯣꯏꯅ ꯀꯔꯤ ꯇꯧꯕ ꯍꯥꯏꯕꯗꯣ ꯅꯣꯏ ꯀꯃꯥꯏꯅ ꯋꯥꯔꯤ ꯁꯥꯕ꯭ꯔꯥ ꯑꯃ ꯑꯗꯨ ꯈꯛꯇ ꯍꯥꯡꯉꯦ ꯍꯥꯏꯕꯗꯤ ꯑꯩꯒꯤꯗꯃꯛꯇ ꯑꯩꯒꯤ ꯃꯔꯝꯗ ꯌꯥꯝ ꯁꯥꯅꯤꯡꯉꯣꯗꯨ ꯅꯣꯏꯗꯨ ꯑꯗꯨꯒꯤꯅꯦꯕ
ꯍ꯭ꯔꯦ ꯐꯔꯦ ꯀꯩꯁꯨ ꯍꯥꯏꯕꯤꯔꯣꯏ ꯑꯗꯨꯝ ꯀꯩꯅꯣꯝꯃ ꯃꯥꯟꯅꯕ ꯊꯣꯛꯄ ꯀꯥꯟꯗ ꯑꯗꯨꯝ ꯍꯥꯏꯕ ꯉꯛꯇꯅꯦ
ꯑꯠꯆꯥ ꯌꯥꯏ ꯌꯥꯏ ꯑꯩ ꯁꯥꯎꯔꯔꯣꯏꯒꯦ
ꯆꯥꯈ꯭ꯔꯦ
ꯀꯩ ꯌꯦꯟꯖꯥꯡ
ꯎꯝ ꯌꯦꯟꯁꯥ ꯆꯥꯏ ꯉꯥꯁꯤ
ꯌꯦꯟꯁꯥ ꯆꯥꯅꯤꯡꯗꯦ ꯍꯥꯏꯕ ꯅꯠꯇ꯭ꯔꯣ
ꯑꯗꯣ ꯏꯅꯥꯎꯅꯨꯄꯤ ꯈꯣꯏ ꯆꯥꯅꯤꯡꯉꯤ ꯍꯥꯏꯕꯩ ꯂꯩꯔꯛꯄ
ꯑꯣ ꯅꯨꯡꯗꯥꯡꯒꯤꯗꯤ ꯌꯨꯝꯗ ꯆꯥꯏꯌꯦ ꯅꯪ ꯅꯣꯏ ꯅꯅꯦ ꯑꯩꯈꯣꯏꯗ ꯆꯥꯗꯦ
ꯅꯨꯡꯗꯥꯡꯗꯤ ꯍꯣꯏ ꯌꯨꯝꯗ ꯆꯥꯏ
ꯎꯝꯈꯦ
ꯅꯣꯏꯗꯤ ꯀꯔꯤ ꯏꯟꯖꯥꯡ ꯆꯥꯕ꯭ꯔ
ꯑꯩꯈꯣꯏꯗꯤ ꯑꯣꯟꯂꯥꯏꯟꯗ ꯑꯣꯗꯔ ꯇꯧꯔ ꯆꯥꯈ꯭ꯔ ꯑꯩꯗꯤ
ꯀꯩꯒꯤ
ꯊꯣꯡꯅꯤꯡꯗꯕꯒꯤ
ꯎꯝ ꯊꯕꯛꯁꯨ ꯂꯩꯇ꯭ꯔꯒ
ꯐꯥꯒꯤ ꯇꯧꯅꯤꯗ ꯀꯣꯏꯊꯣꯛꯎꯔꯒ ꯍꯜꯂꯛꯄꯗ ꯑꯗꯨꯝ ꯂꯜꯕꯤꯗꯩ ꯀꯩꯅꯣꯃ ꯂꯩꯔ ꯆꯥꯕꯅꯤꯗ
ꯎꯝ ꯇꯧꯑꯣ ꯇꯧꯑꯣ ꯐꯥꯒꯤ ꯐꯒꯤ ꯌꯥꯝ ꯍꯩꯕꯅꯤꯅ
ꯐꯥꯒꯤ ꯍꯩꯕꯅꯤꯅ ꯇꯧꯕ ꯇꯥꯔꯦꯗꯅ
ꯐꯩꯌꯦ ꯐꯩꯌꯦ
ꯇꯧꯋꯦꯅꯦꯍꯥꯥ ꯃꯤ ꯃꯆꯥꯗꯤ ꯅꯪꯕꯣ ꯐꯣꯟ ꯅꯝꯕꯔ ꯀꯌꯥ ꯄꯥꯏꯕ꯭ꯔꯣ ꯍꯧꯖꯤꯛꯄꯣ
ꯑꯝ ꯑꯩꯉꯣ ꯑꯩꯒꯤ ꯐꯣꯟꯗꯗꯤ ꯑꯃꯈꯛꯇ ꯍꯥꯞꯄꯦ ꯑꯗꯨꯒ ꯑꯝ ꯑꯇꯣꯞꯄ ꯁꯤꯖꯤꯟꯅꯕꯗꯣ ꯑꯩꯒꯤ ꯏꯅꯥꯎꯅꯨꯄꯥꯒꯤ ꯏꯆꯦꯒꯤ ꯏꯅꯥꯎꯅꯨꯄꯤꯒꯤ ꯑꯩꯒꯤ ꯏꯗꯣꯝꯆꯥꯒꯤ ꯃꯔꯤ ꯑꯧ
ꯇꯣꯂꯣꯞꯇꯤ ꯀꯌꯥ ꯆꯪꯈ꯭ꯔꯕ ꯇꯔꯨꯛ ꯍꯦꯜꯂꯝꯅꯤ ꯑꯗꯨꯗꯤ
ꯇꯔꯨꯛ ꯑꯃ ꯇꯔꯨꯛ ꯁꯨꯗꯦꯗ ꯑꯃꯗꯨꯗꯤ ꯐꯪꯗ꯭ꯔꯦꯅ ꯑꯩ ꯑꯍꯥꯟꯕ ꯑꯩꯒꯤ ꯅꯝꯕꯔ ꯑꯩꯒꯤ ꯏꯁꯥꯒꯤ ꯀꯩꯅꯣꯗꯣ
ꯑꯣ
ꯑꯗꯨꯗꯤ ꯐꯪꯗꯦ ꯑꯗꯨꯒ ꯑꯃꯗꯨꯗꯤ ꯐꯪꯉꯤꯅꯦ ꯂꯤꯁꯤꯡ ꯑꯃꯒ ꯀꯌꯥꯅꯣ ꯌꯥꯎꯗꯦ
ꯑꯃꯥꯒ ꯀꯩꯅꯣ ꯑꯗꯨꯝ ꯍꯥꯏꯌꯨꯗꯅ ꯅꯪ ꯀꯗꯥꯏ ꯀꯗꯥꯏ ꯍꯥꯏꯗꯣꯏꯅꯣ ꯋꯥꯗ꯭ꯔꯣ
ꯎꯝ ꯌꯥꯔꯦ ꯑꯃ ꯈꯤꯇꯪ ꯍꯦꯟꯕꯅꯦ ꯑꯅꯤ ꯁꯨꯗꯦ
ꯎꯝ ꯌꯥꯏꯌꯦ ꯌꯥꯏꯌꯦ ꯃꯤ ꯃꯆꯥꯗꯤ ꯈꯪꯗ꯭ꯔꯒ ꯑꯥ ꯀꯔꯤꯕ ꯐꯣꯟ ꯅꯝꯕꯔ ꯌꯥꯝ ꯁꯤ ꯁꯠ ꯁꯤꯖꯤꯟꯅꯕ ꯑꯣꯏꯔꯝꯅꯤꯀꯣ
ꯑꯩꯒꯤ ꯅꯝꯕꯔꯁꯨ ꯅꯠꯇ꯭ꯔꯒ ꯑꯩꯒꯤꯁꯨ ꯅꯠꯇ꯭ꯔꯒ
ꯅꯪꯒꯤꯁꯨ ꯅꯠꯇ꯭ꯔꯁꯨ ꯅꯪꯅ ꯁꯤꯖꯤꯟꯅꯔꯗꯤ ꯅꯪꯒꯤꯅꯤꯅꯦ
ꯁꯤꯖꯤꯟꯅꯔ ꯆꯪꯖꯨ ꯆꯪꯗꯕꯗꯣ ꯀꯩꯗꯧꯒꯦꯔꯣ ꯄꯥꯝꯃꯨꯌꯦ
ꯆꯪꯕ ꯆꯪꯗꯕꯗꯨꯅ ꯑꯃꯅꯤꯅ ꯆꯥ ꯀꯩꯅꯣ
ꯑꯃꯗꯤ ꯆꯪꯗ꯭ꯔꯦꯗꯅ ꯑꯍꯨꯝꯔꯛ ꯈꯛꯇ ꯑꯣꯏꯔꯦꯗꯅ
ꯍꯣꯏ ꯍꯣꯏ ꯍꯣꯏ ꯍꯣꯏ
ꯑꯅꯤꯔꯛ ꯁꯨꯕꯗꯨꯗꯤ ꯑꯃꯒ ꯀꯌꯥꯅꯣ ꯑꯣꯏꯔꯦꯗꯅ
ꯎꯝ
ꯑꯗꯨꯒ ꯉꯔꯥꯡ ꯆꯪ ꯉꯔꯥꯡ ꯆꯪꯕꯗꯨꯅ ꯍꯥꯏꯗꯤ ꯀꯣꯟꯅ ꯌꯥꯎꯍꯧꯗꯕꯁꯤꯡꯗꯣ
ꯎꯝ
ꯑꯗꯨꯗꯣ ꯑꯣꯏꯕꯅꯦ ꯑꯗꯨꯒ ꯍꯧꯖꯤꯛ ꯑꯃꯗꯨꯗꯤ ꯂꯣꯏꯈ꯭ꯔꯦꯗꯅ
ꯎꯝ
ꯎꯝ ꯑꯩꯅ ꯑꯗꯨꯝ ꯍꯥꯏꯗꯤ ꯅꯣꯏꯅ ꯇꯧꯔꯛꯄꯗꯩ ꯑꯩꯅ ꯔꯤꯁꯤꯞ ꯇꯧꯔꯛꯄ ꯅꯝꯕꯔꯗꯣ ꯑꯗꯨꯗꯣ
ꯎꯝ ꯎꯝ
ꯑꯗꯨꯒ ꯍꯧꯖꯤꯛ ꯑꯅꯧꯕ ꯑꯃ ꯑꯗꯨꯗꯤ ꯑꯝꯐꯥꯎ ꯋꯥꯔꯤ ꯁꯥꯟꯅꯗꯔ꯭ꯤ
ꯀꯨꯏꯔꯔꯣꯏ ꯀꯩꯗꯧꯉꯩ ꯂꯣꯏꯁꯤꯟꯒꯦꯔ ꯈꯪꯗꯦ ꯍꯥꯏ ꯃꯣꯏꯅ ꯍꯥꯏꯕꯗꯣ ꯑꯗꯨ ꯗꯦꯠꯇꯤ ꯍꯥꯏꯕ ꯉꯝꯗꯦ ꯑꯗꯨꯝ ꯍꯟꯗꯛꯀꯤ ꯀꯩꯅꯣꯗ ꯑꯗꯨꯝ ꯂꯣꯏꯁꯤ ꯅꯤ ꯍꯥꯏ ꯑꯗꯨꯝ ꯍꯥꯏꯕ ꯑꯗꯨꯝ ꯍꯥꯏꯕꯅꯤꯗ ꯑꯇꯣꯞꯄ ꯋꯥꯔꯤ ꯁꯥꯔꯁꯤꯁꯦ
ꯑꯥꯎ
ꯑꯣꯈꯦ ꯑꯗꯨꯗꯤ ꯅꯪꯁꯦ ꯉꯥꯁꯤꯗꯤ ꯐꯨꯠꯕꯣꯜ ꯌꯦꯡꯒꯦꯔꯣ
ꯌꯦꯡꯔꯣꯏ
ꯌꯦꯡꯉꯨꯗ
ꯌꯦꯡꯅꯤꯡꯗꯦ ꯇꯨꯝꯃꯅꯤ
ꯑꯁ ꯃꯁꯤ ꯐꯨꯠꯕꯣꯜ ꯐꯖꯒꯅꯤ ꯍꯥꯏꯔꯒ
ꯕꯤꯠ ꯂꯩꯇ꯭ꯔꯦ ꯋꯥꯌꯦ ꯋꯥꯕꯒꯤ ꯉꯟꯅ ꯇꯨꯝꯈ꯭ꯔꯅꯤ
ꯅꯪꯁꯨ ꯋꯥꯗꯕ ꯅꯨꯃꯤꯠ ꯂꯩꯇꯦ
ꯎꯝ ꯋꯥꯗꯕ ꯅꯨꯃꯤꯠ ꯂꯩꯇꯦ ꯋꯥꯏꯌꯦ ꯑꯗꯨꯝ ꯑꯉꯥꯡ ꯂꯧꯕ ꯌꯥꯝ ꯋꯥꯕꯅꯦ
ꯎꯝ ꯅꯪ ꯑꯉꯥꯡ ꯑꯉꯥꯡ ꯁꯦꯟꯅꯕ ꯀꯌꯥꯝ ꯀꯨꯏꯔꯒꯦ ꯀꯨꯏꯗ꯭ꯔꯤ ꯍꯥꯏꯕꯗꯤ ꯆꯍꯤ ꯑꯅꯤ
ꯀꯗꯥꯏꯗꯒꯤꯅꯣꯗꯥ ꯅ ꯀꯩꯅꯣꯗ ꯑꯉꯥꯡꯗꯣ ꯎꯝ ꯊꯥ ꯇꯔꯨꯛ ꯊꯥ ꯇꯔꯨꯛ ꯁꯨꯕꯗꯩ ꯑꯩꯅ ꯁꯦꯟꯅꯕꯅꯦꯕꯀꯣ ꯍꯧꯖꯤꯛ ꯑꯦ ꯊꯥ ꯅꯤꯄꯥꯟ ꯌꯧꯔꯦ ꯑꯗꯨꯏ ꯊꯥ ꯑꯅꯤ ꯁꯨꯔꯦꯅ
ꯎꯝ
ꯎꯝ
ꯊꯅꯤ ꯑꯗꯨꯗꯤ ꯀꯨꯏꯗ꯭ꯔꯤꯅ
ꯀꯣꯏꯗꯔꯦ
ꯑꯩꯗꯤ ꯉꯁꯥꯏ ꯅꯪꯒꯤ ꯃꯔꯨꯞ ꯅꯨꯄꯤꯅ ꯍꯥꯏꯕꯗꯨꯣ ꯅꯍꯥꯟꯗꯒꯤ ꯅꯪ ꯏꯝꯐꯥꯜ ꯂꯩꯑꯦ ꯃꯥꯗꯤ ꯀꯃ ꯍꯥꯏꯕꯒꯤ ꯑꯩꯅ ꯀꯨꯏꯅ ꯂꯩꯔꯕ꯭ꯔꯅ
ꯏꯝꯐꯥꯜꯗꯗꯤ ꯀꯨꯏꯅ ꯂꯩꯌꯦꯗ ꯏꯝꯐꯥꯜꯗ ꯂꯩꯔꯒ ꯑꯃ ꯑꯃ ꯑꯗꯨꯝ ꯇꯧꯕꯅꯦ ꯑꯗꯣ ꯁꯤꯒꯤꯗꯤ ꯑꯩꯅ ꯁꯤ ꯑꯟꯇꯤ ꯑꯩꯈꯣꯏꯗ ꯂꯩꯕꯗꯨꯗꯤ ꯀꯨꯏꯗ꯭ꯔꯤꯕꯅꯦ ꯑꯗꯨꯒꯤꯅꯦ
ꯅꯍꯥꯟꯗꯤ ꯊꯕꯛ ꯇꯧꯔꯝꯕ꯭ꯔꯣ ꯑꯇꯣꯞꯄ
ꯎꯝ ꯇꯋ
ꯀꯔꯝꯕ
ꯀꯩꯅꯣꯗ ꯀꯩꯅꯣ ꯑꯣꯏꯕꯅꯦ ꯑꯍ ꯃꯝꯃꯤꯁꯨ ꯀꯥꯎꯒꯦ
ꯃꯦꯖꯣ ꯍꯥꯞꯇ꯭ꯔꯣ
ꯎꯝꯝ ꯑꯗꯨ ꯎꯝꯕꯗ ꯌꯥꯎꯗ
ꯁꯦꯜꯁꯇ꯭ꯔꯣ
ꯑꯣ ꯑꯁ ꯀꯩꯅꯣꯅꯦꯅꯦ ꯑ ꯍ ꯍꯈꯣꯏ ꯎ ꯈꯪꯅꯕ ꯑꯩꯅ ꯌꯥꯎꯕꯗꯣ ꯈꯪꯅꯕ ꯃꯤ ꯉꯥꯛꯇꯒꯤ ꯑꯣꯏꯕꯅꯤ ꯃꯣꯏꯒꯤ ꯗꯨꯀꯥꯟ ꯑꯃ ꯑꯣꯏꯌꯦꯕꯀꯣ ꯄꯣꯜ ꯑꯣꯏꯒꯅꯤ ꯑꯆꯥꯄꯣꯠꯀꯤ ꯍꯣꯜꯁꯦꯜꯒꯤ
ꯑꯆꯥ
ꯑꯗꯨ ꯑꯩꯅ ꯑꯗꯨꯝ ꯌꯥꯎꯕ ꯇꯟꯈ꯭ꯔꯕꯀꯣ ꯑꯗꯨ ꯑꯗꯨꯝ ꯇꯣꯛꯑꯦ ꯑꯩꯅ ꯃꯄꯥꯟꯗ ꯊꯣꯛꯑꯒ ꯑꯗꯨꯝ ꯑꯩꯒꯤ ꯁꯛꯎꯔ ꯊꯕꯛ ꯇꯧꯕꯗ ꯑꯩꯅ ꯇꯟꯕꯒꯨꯝ